ꯑꯥꯎ ꯇꯥꯕ꯭ꯔꯣ
ꯇꯥꯏ ꯇꯥꯏ ꯇꯥꯏ
ꯑꯩ ꯑꯥ ꯑꯩ ꯉꯔꯥꯡ ꯑꯩ ꯉꯔꯥꯡꯁꯦ ꯁꯥꯎꯔꯕꯅꯦ ꯍꯥꯏꯁꯤ
ꯀꯩꯒꯤꯅꯣ
ꯃꯥꯄꯟꯅꯦ ꯇꯠꯈ꯭ꯔꯤꯗꯣ
ꯃꯥꯥꯏ ꯃꯥꯥꯏ ꯃꯥꯥꯏ ꯃꯥꯥꯏ ꯌꯥꯝ ꯃꯥꯡꯉꯤꯅ ꯑꯗꯨꯗꯤ
ꯃꯥꯄꯟ ꯁꯧꯒ꯭ꯔꯤꯃꯨꯛ ꯆꯥꯏ
ꯏꯁ ꯑꯩꯈꯣꯏꯁꯨ ꯁꯧꯒ꯭ꯔꯤ ꯆꯥꯢ ꯌꯥꯝ ꯊꯤ ꯌꯥꯎꯋꯦ ꯀꯩꯅꯣ ꯁꯧꯒ꯭ꯔꯤ
ꯑꯥꯂꯨꯒꯗꫭ ꯄꯥꯐꯔ ꯑꯃ ꯇꯥꯎꯁꯤꯜꯂ ꯏꯊꯟꯇ ꯆꯥꯕꯅꯤꯅ
ꯅꯪꯅ ꯊꯣꯡꯉꯤꯔꯣ
ꯎꯝ ꯊꯟ ꯏꯊꯟꯗ ꯂꯩꯕꯅꯤꯅ ꯏꯊꯟ ꯂꯩꯕꯩꯅꯦ ꯀꯩꯅꯣ ꯅꯪ ꯌꯨꯝꯗ ꯂꯩ ꯑꯩꯈꯣꯏ ꯏꯃꯥ ꯊꯕꯛ ꯆꯠꯄ ꯑꯩꯈꯣꯏ ꯄꯥꯕꯨꯡꯁꯨ ꯊꯕꯛ ꯆꯠ ꯄꯥ ꯑꯩꯈꯣꯏ ꯏꯅꯥꯎꯄꯥꯁꯨ ꯁ꯭ꯀꯨꯜ ꯆꯠꯈꯤꯕ ꯑꯗꯨꯢ ꯏꯅꯥꯎꯄꯥꯗꯤ ꯁ꯭ꯀꯨꯜ ꯄꯨꯡ ꯅꯤꯄꯥꯟ ꯅꯪꯅꯕ ꯆꯠꯈꯥ ꯆꯠꯈ꯭ꯔꯥꯕꯅꯤꯅ ꯃꯦꯒꯤꯒ ꯆꯥꯛꯀ ꯇꯧꯔ ꯆꯥꯔ ꯅꯠꯇ꯭ꯔꯥꯒꯅ ꯆꯥꯒ ꯑꯗꯨꯝ ꯑꯆꯥꯄꯣꯠꯀꯨꯝꯕ ꯕꯤꯁꯀꯤꯠꯀꯨꯝꯕ ꯆꯥꯔ ꯑꯗꯨꯝ ꯆꯠꯂꯦꯕ ꯑꯅꯝꯕ ꯑꯅꯝꯕ ꯃꯦꯒꯤꯒ ꯆꯥꯛ ꯇꯧꯔ ꯗꯨꯝ ꯆꯠꯂꯦ
ꯀꯥꯏꯗ ꯇꯝꯒꯦ ꯃꯥꯗꯤ ꯅꯣꯏ ꯃꯅꯥꯛꯇ ꯇꯝ ꯑꯣ ꯚꯦꯟꯗ ꯆꯠꯂꯦ ꯑꯗꯨꯗꯤ ꯅꯣꯏ ꯃꯥꯥ ꯄꯥꯗꯤ ꯆꯥꯛ ꯆꯥꯗꯕꯤꯗ ꯆꯠꯂꯤꯔꯣ ꯑꯗꯨꯗꯤ
ꯍꯥꯥ
ꯅꯣꯏ ꯃꯃꯥꯒ ꯄꯄꯥꯒ ꯆꯥꯛ ꯆꯥꯗꯕꯤꯗ ꯆꯠꯂꯤꯔꯕ
ꯍꯣꯏ ꯃꯃꯥ ꯕꯕꯥꯗꯣ ꯖꯦꯟ ꯕꯕꯥꯗꯣ
ꯑꯥ
ꯁꯤ ꯖꯦ ꯖꯦꯅꯤꯝꯁꯇ ꯀꯩꯅꯣ ꯇꯧꯕ
ꯑꯣ ꯑꯣ ꯑꯣ ꯑꯣ ꯑꯣ ꯑꯣ
ꯃꯃꯥꯁꯨ ꯖꯦꯅꯤꯝꯁꯇ
ꯎꯝ꯫
ꯃꯃꯥꯅ ꯀꯩꯅꯣ ꯑꯥ ꯄꯤꯌꯣꯟꯒꯤ ꯇꯥꯏꯞꯇ ꯂꯩꯕꯀꯣ ꯃꯣꯏꯁꯦ ꯑꯥ ꯀꯩꯅꯣ ꯀꯩ ꯍꯥꯏꯒꯦꯔ ꯃꯃꯥꯈꯣꯏꯗꯤ ꯑꯥ ꯁ꯭ꯋꯤꯄꯔ ꯑꯣꯏꯅꯤꯡꯉꯁꯨ ꯑꯣꯏꯕ ꯌꯥꯏ ꯑ ꯑꯣꯐꯤꯁ ꯃꯐꯝ ꯃꯜꯇꯤ ꯇꯥꯛꯁꯀꯤꯡꯒꯤ ꯇꯥꯏꯞꯇ ꯍꯥꯏꯕ ꯇꯥꯔꯦ ꯁ꯭ꯋꯤꯞ ꯄꫭꯛ ꯑꯣꯏꯕꯁꯨ ꯌꯥꯏ ꯎꯝ ꯑꯣꯐꯤꯁꯇ ꯀꯩꯅꯣ ꯇꯧꯔꯒ ꯑꯗꯨꯝ ꯄꯤꯌꯣꯟꯒꯤ ꯇꯥꯏꯞꯇ ꯑꯗꯨꯝ ꯂꯩꯒꯦꯁꯨ ꯌꯥꯏ ꯀꯣ ꯃꯣꯏ ꯃꫭꯏ ꯀꯨꯁꯤꯅꯦ ꯑꯗꯨꯗꯤ ꯍꯣꯏ ꯈꯪꯅꯕꯒꯤ ꯃꯇꯨꯡ ꯏꯜꯂꯦ ꯑꯩꯈꯣꯏ ꯏꯃꯥ ꯃꯃꯥꯗ ꯃꯃꯥꯗꯣ ꯊꯕꯛ ꯑꯌꯨꯛꯇ ꯈꯛ ꯆꯠꯂꯒ ꯑꯌꯨꯛꯇ ꯄꯨꯡ ꯑꯌꯨꯛꯇ ꯆꯠꯊꯣꯛꯈ꯭ꯔꯗꯤ ꯄꯨꯡ ꯇꯔꯥ ꯇꯔꯥꯃꯥꯊꯣꯏ ꯇꯥꯔꯗꯤ ꯑꯃꯨꯛ ꯌꯨꯝꯗ ꯍꯜꯂꯛꯑꯅꯤꯗꯅ ꯑꯗꯨ ꯁ꯭ꯋꯤꯄꯔꯒꯨꯝꯄꯔꯗꯤ ꯑꯗꯨꯅ ꯐꯠꯇ꯭ꯔꯣ ꯌꯨꯝꯗ ꯑꯗꯨꯝ ꯔꯦꯁ ꯂꯧꯔ ꯂꯩꯔꯗꯣꯢꯅꯦ
ꯍꯣꯏ ꯐꯩ ꯑꯁ ꯌꯨꯝꯗꯒꯤ ꯃꯄꯥꯟ ꯊꯣꯛꯄꯁꯦ ꯌꯥꯝ ꯊꯤꯅ ꯐꯩꯀꯣ ꯅꯨꯄꯤ ꯑꯩꯗꯤ ꯁꯨꯛꯉꯝ ꯉꯝꯃꯣꯏ ꯌꯨꯝꯗꯒꯤ ꯃꯄꯥꯟ ꯊꯣꯛꯇꯕꯤꯗ ꯂꯩꯕ ꯅꯨꯄꯤ ꯑꯣꯏꯕꯗꯤ ꯑꯩ ꯁꯨꯡꯉꯝ ꯉꯝꯃꯣꯏ ꯍꯥꯥ
ꯑꯩꯅ ꯍꯥꯏꯕꯗꯤ ꯑꯩꯈꯣꯏ ꯏꯃꯥ ꯃꯃꯥꯗꯣ ꯑꯣꯐꯤꯁꯇꯣ ꯑꯗꯨꯝ ꯐꯝꯃ ꯆꯠꯄꯗꯣ ꯄꯨꯡ ꯇꯔꯥꯗꯒꯤ ꯄꯨꯡ ꯃꯔꯤ ꯐꯥꯎꯕ ꯑꯣꯐꯤꯁꯇ ꯑꯗꯨꯝ ꯐꯝꯃ ꯂꯩꯕꯗꯣ ꯑꯗꯨꯗꯤ ꯋꯥꯔꯣꯏꯗ꯭ꯔꯣ ꯑꯗꯨꯗꯤ ꯀꯣ ꯌꯨꯝꯗꯁꯨ ꯑꯃꯨꯛ ꯊꯕꯛ ꯊꯕꯛ ꯑꯃꯨꯛ ꯂꯩꯗꯣꯏꯅꯦ ꯈꯣꯠꯇꯣꯏꯅꯦ ꯑꯗꯨꯒꯤ ꯑꯗꯨꯒꯤ ꯑꯌꯨꯛꯇ ꯑꯗꯨꯝ ꯆꯠꯊꯣꯛꯈꯤꯕꯅ ꯑꯗꯨꯝ ꯐ꯭ꯔꯤ ꯑꯣꯏꯔꯦꯗꯅ
ꯑꯗꯨꯗꯤ ꯅꯪꯅ ꯌꯨꯝꯒꯤ ꯊꯕꯛꯇꯣ ꯈꯔ ꯇꯧꯕꯤꯔꯣꯗꯅ ꯋꯥꯏ ꯁꯤꯠꯇꯅ ꯋꯥꯏ ꯇꯩꯗꯅ
ꯇꯧꯕꯤꯔꯤꯌꯦ ꯇꯧꯕꯤꯔꯤꯌꯦ ꯅꯨꯡꯗꯥꯡ ꯅꯨꯡꯗꯥꯡꯒꯨꯝꯕꯗꯗꯤ ꯀꯣꯜ ꯂꯤꯛꯀꯨꯝꯕꯁꯦ ꯑꯩꯈꯣꯏ ꯏꯃꯥ ꯐꯦꯡꯗ꯭ꯔꯦ
ꯎꯝ
ꯑꯩꯈꯣꯏ ꯏꯅꯥꯎꯄꯥꯃꯨꯛ ꯐꯦꯡ ꯑꯩ ꯑꯃꯨꯛ ꯐꯦꯡ ꯑꯗꯨꯝ ꯇꯧꯔꯒ ꯂꯩꯔꯕꯅꯦ
ꯎꯝ ꯍꯣꯏ ꯄꯥꯡꯒꯗꯕꯅꯦ ꯃꯇꯦꯡ ꯏꯃꯥ
ꯑꯌꯨꯛꯇ ꯑꯌꯨꯛꯇ ꯑꯌꯨꯛꯇꯅ ꯏꯊꯟꯗꯒꯨꯝꯕ ꯀꯩꯅꯣ ꯇꯧꯔꯗꯤ ꯑꯗꯨꯝ ꯑꯩꯅ ꯑꯗꯨꯝ ꯇꯧꯋꯦ ꯆꯥꯛ ꯆꯥꯛ ꯌꯦꯟꯁꯥꯡꯁꯨ ꯑꯗꯨꯝ ꯑꯩꯅ ꯑꯗꯨꯝ ꯇꯧꯋꯦ ꯑꯅꯝꯕ ꯑꯌꯨꯛꯇꯗꯤ ꯅꯨꯡꯗꯥꯡꯗꯅ ꯑꯩꯈꯣꯏ ꯕꯕꯥꯒ ꯕꯕꯥꯒ ꯃꯃꯥꯒꯅ ꯇꯧꯋꯦ ꯅꯨꯡꯗꯥꯡꯗꯗꯤ ꯑꯌꯨꯛꯇꯗꯤ ꯑꯗꯨꯝ ꯑꯩꯈꯣꯏ ꯀꯨꯁꯤꯅꯤꯗ
ꯀꯨꯁꯤꯅꯦꯕꯀꯣ ꯁꯤ ꯅꯣꯢ ꯂꯝ ꯍꯦꯜꯂꯝꯗꯧ ꯃꯥꯜꯂꯦ ꯑꯗꯨꯏꯅꯦ ꯏꯃꯥꯅ ꯏꯄꯥ ꯊꯕꯛ ꯆꯠꯈ꯭ꯔꯒ
ꯁꯤꯁ ꯍꯦꯟꯗꯦꯍꯦ
ꯍꯦꯜꯂ ꯂꯩꯔꯝꯗꯧ ꯃꯥꯜꯂꯣ
ꯌꯥꯝ ꯍꯦꯟꯗꯕꯩ ꯅꯠꯇ꯭ꯔꯣ ꯑꯦꯊ꯭ꯂꯦꯠ ꯑꯣꯏꯅ ꯂꯩꯔꯤꯁꯦ ꯑꯦꯊ꯭ꯂꯦꯠꯅꯕꯨ ꯂꯝ ꯍꯦꯟꯒꯦ ꯗ꯭ꯔꯣ
ꯎꯝ ꯑꯦꯊ꯭ꯂꯦꯠ ꯂꯝꯍꯦꯟꯕ ꯃꯌꯥꯝ ꯂꯩꯁꯤꯗꯤ
ꯄꯥꯎꯈꯨꯝ ꯂꯩꯇ꯭ꯔꯦꯗꯥ ꯅꯪ
ꯍ ꯍꯣꯏ ꯍꯣꯏ
ꯍ
ꯎꯝ
ꯍꯌꯦꯡꯗꯤ ꯑꯦꯊꯂꯦꯠꯁꯨ ꯂꯝꯍꯦꯟꯕ ꯆꯠꯇꯣꯔꯤ
ꯀꯥꯏ ꯆꯠꯇꯣꯏꯅꯣ
ꯑꯔꯣꯁꯛ
ꯎꯝ
ꯑꯦ
ꯀꯣꯏꯕ
ꯑꯍꯣꯏ
ꯀꯗꯥꯏꯗ
ꯑꯩꯅ ꯍꯧꯖꯤꯛ ꯍꯥꯏꯈ꯭ꯔꯤꯗꯨꯗꯤ
ꯀꯥꯏꯗ
ꯏꯁꯤꯡ ꯃꯐꯝ ꯑꯃ ꯂꯩ ꯍꯥꯏꯗꯨꯗ ꯆꯠꯁꯦꯅ ꯍꯥꯏꯅꯕ
ꯔꯤꯖꯣꯔꯠ ꯂꯥꯕ
ꯅꯠꯇꯦ ꯅꯠꯇꯦ ꯅꯠꯇꯦ ꯇꯨꯔꯤꯟ
ꯑꯣ ꯑꯣ ꯑꯣ ꯑꯣ ꯀꯗꯣꯝꯗ
ꯑꯩ ꯍꯩ ꯍꯧꯖꯤꯛ ꯈꯛꯇ ꯍꯥꯏꯒ꯭ꯔꯗꯨꯕꯨ ꯁꯥꯊꯤꯕ ꯂꯝꯗꯣ ꯁꯥꯊꯤꯕ ꯀꯦꯟꯗ꯭ꯔꯗꯣ
ꯑꯣ ꯑꯣ ꯑꯈꯣꯏꯗꯤ ꯆꯠꯈ꯭ꯔꯦ ꯑꯗꯨꯗ
ꯁꯥꯊꯤꯕ ꯀꯦꯟꯗ꯭ꯔ ꯍꯥꯏꯔꯗꯤ ꯑꯗꯨꯝ ꯈꯪꯉꯦꯗꯅ
ꯑꯩꯒꯤ ꯕꯦꯁꯇꯤꯒꯤ ꯎꯝ ꯍꯣꯏꯕ ꯍꯣꯏꯕ ꯈꯪꯉꯦꯕ ꯑꯈꯣꯏꯗꯤ ꯆꯠꯂꯦ ꯑꯗꯨꯗ ꯅꯍꯥꯟꯃꯨꯛ ꯆꯠꯂꯦ ꯏꯁꯤꯡ ꯆꯥꯎꯗ꯭ꯔꯤꯀꯥꯟꯗ ꯆꯠꯄ ꯌꯥꯝ ꯅꯨꯡꯉꯥꯏꯕꯅꯦ ꯃꯣꯏꯒꯤꯗꯣ
ꯑꯦ ꯍꯧꯖꯤꯛꯁꯨ ꯍꯧꯖꯤꯛꯁꯨ ꯆꯥꯎꯗꯦ ꯑꯗꯨꯝ
ꯎꯝ ꯑꯗꯣ ꯍꯧꯖꯤꯛꯅ ꯅꯣꯡ ꯆꯨꯕꯒꯤ ꯏꯁꯤꯡꯗꯣ ꯈꯤꯇꯪ ꯃꯥꯏ ꯃꯆꯨꯗꯣ
ꯑꯗꯣ ꯑꯃꯨꯛ ꯑꯁ ꯍꯌꯦꯡ ꯆꯠꯄꯗ ꯅꯣꯏꯅ ꯆꯠꯄ ꯃꯇꯝꯗꯅ ꯀꯔꯤ ꯏꯁꯤꯡꯗꯣ ꯌꯥꯝ ꯁꯦꯡꯕ
ꯑꯥ ꯌꯥꯝ ꯂꯨꯋꯦꯕ ꯏꯁꯤꯡꯗꯣ ꯂꯤꯛ ꯇ꯭ꯔꯤꯛ ꯂꯪꯉꯒ ꯊꯤ ꯅꯨꯡꯉꯥꯏꯖꯥꯠꯅꯤ
ꯅꯣꯡꯒ ꯇꯥꯁꯜꯂꯛꯑꯦ ꯐꯔꯛ ꯇꯥꯔꯗꯨꯏꯅꯦ
ꯅꯨꯡꯉꯥꯏ ꯑꯦ ꯆꯥꯛ ꯆꯥꯗꯣꯏꯔꯣ ꯑꯥꯗ
ꯍꯣꯢ
ꯎꯝ ꯃꯤ ꯀ꯭ꯌꯥ
ꯈꯣꯏ ꯃꯤ ꯑꯁꯦꯡꯕꯗꯤ ꯃꯤ ꯇꯔꯨꯛꯅꯦꯕ ꯑꯈꯣꯏ ꯔꯤꯌꯨꯅꯤꯌꯟ ꯇꯧꯗꯣꯏꯅꯦꯕ ꯑꯈꯣꯏ ꯕꯣꯁꯀꯣꯅꯤꯌꯟ ꯈꯔ ꯔꯤꯌꯨꯅꯤꯌꯟ ꯑꯈꯣꯏ ꯃꯤ ꯇꯔꯨꯛ
ꯎꯝ ꯎꯝ ꯎꯝ ꯎꯝ ꯅꯪꯩ ꯆꯤꯡꯃꯩ ꯆꯤꯡꯃꯩꯔꯣꯡꯗ ꯇꯝꯃꯛꯏꯔꯣ
ꯍꯣꯏ ꯇꯝꯃꯛꯑꯦ ꯍꯣꯏ
ꯎꯝ ꯁꯤ ꯂꯝꯗꯤ ꯍꯦꯜꯂꯝꯒꯅꯤ ꯈꯪꯉꯦꯕ ꯌꯥꯗꯕꯅꯦ
ꯂꯝꯍꯦꯟꯗꯦꯍꯦ
ꯍꯣꯏ ꯈꯪꯉꯦ ꯈꯪꯉꯦ ꯍꯧꯖꯤꯛ ꯈꯛꯇꯪ ꯒ꯭ꯌꯥꯟ ꯇꯥꯕ ꯁꯥꯔꯤ ꯄ꯭ꯔꯥꯏꯝ ꯇꯥꯏꯝꯗꯨꯗ ꯈꯪꯉꯕꯅꯦ ꯑꯩꯅ ꯉꯥꯡꯅꯕ ꯋꯥ
ꯀꯅꯥꯗꯩ ꯄꯥꯎ ꯇꯥꯔꯛꯏ ꯒ꯭ꯌꯥꯟ ꯇꯥꯢꯅꯦ ꯒ꯭ꯌꯥꯟ ꯇꯥꯔꯛꯑꯦ
ꯎꯝ ꯎꯝ ꯎꯝ
ꯃꯤ ꯃꯌꯥꯝꯖꯦ ꯕꯣꯁꯀꯣꯅ꯭ꯌꯟꯅꯤꯒꯥꯏꯔꯗꯤ ꯑꯗꯨꯃꯥꯏ ꯍꯦꯛꯇ ꯍꯥꯢꯌꯦꯕ ꯀꯔꯤꯒꯤꯔꯥ ꯈꯪꯗꯦ
ꯑꯁ ꯑꯗꯨꯝ ꯇꯧꯋꯦ ꯈꯪꯕ꯭ꯔꯥ ꯑꯌꯥꯝꯕꯅ ꯂꯣꯏꯅ
ꯇꯧꯗꯦ ꯇꯧꯗꯦ
ꯎꯝ ꯐꯩꯅꯦ ꯇꯧꯗ꯭ꯔꯕꯨꯗꯤ
ꯅꯣꯛꯅꯤꯡꯕ ꯅꯪ ꯈꯨꯍꯥꯏꯗꯣ
ꯑꯗꯨꯝ ꯍꯦꯛ ꯍꯥꯏꯔꯛꯄꯗ ꯍꯥꯏꯅꯤꯡꯕꯗꯣ ꯈꯪꯕ꯭ꯔꯥ
ꯍꯣꯢ ꯆꯤꯡꯃꯩꯔꯣꯡꯗꯩꯔꯥ ꯃꯥꯅꯤ ꯃꯥꯅꯤ ꯍꯣꯏ ꯀ꯭ꯂꯥꯁ ꯅꯥꯢꯟ
ꯑꯗꯨꯕꯨꯗꯤ ꯃꯇꯝꯅꯅꯤꯗ ꯅꯨꯄꯥ ꯃꯆꯥꯒꯩꯁꯦ ꯀ꯭ꯂꯥꯁ ꯇꯨ ꯏꯂꯚꯦꯟ ꯇ꯭ꯋꯦꯜꯚ ꯀꯥꯔꯁꯨ ꯃꯣꯏꯁꯦ ꯇ꯭ꯋꯦꯜꯚꯀ ꯂꯣꯏꯔꯀꯥꯟꯗꯗꯤ ꯃꯣꯏꯖꯦ ꯒ꯭ꯌꯥꯟꯗꯤ ꯈꯔ ꯈꯔ ꯂꯥꯛꯑꯦ ꯏꯂꯚꯦꯟ ꯇꯨꯋꯦꯜꯕ ꯀꯥꯕꯕꯥꯎ ꯃꯣꯏ ꯒ꯭ꯌꯥꯟ ꯁꯨꯡꯂꯥꯛ ꯂꯥꯛꯇꯦꯕ ꯍꯥꯏꯗꯤ ꯃꯣꯏ ꯃꯁꯥꯗ ꯄꯨꯟꯁꯤꯒꯤ ꯀꯩ ꯈꯟꯕꯗꯣ ꯃꯤ ꯆꯥꯝꯃ ꯒꯤ ꯃꯅꯨꯡꯗ ꯑꯅꯤꯒꯨꯝꯕ ꯈꯇꯪ ꯈꯜꯂꯝꯒꯅꯤ ꯌꯥꯝ ꯈꯔ ꯇꯞꯄꯦꯕ ꯒ꯭ꯌꯥꯟ ꯂꯥꯛꯄꯁꯦ
ꯑꯗꯨꯒꯨꯝꯕ ꯍꯥꯟꯅ ꯂꯥꯛꯄꯁꯤꯡꯗꯨꯅꯤ ꯍꯥꯟꯅ ꯑꯣꯏꯈ꯭ꯔꯤ ꯁꯤꯡꯁꯦ
ꯎꯝ
ꯑꯩꯈꯣꯏꯅ ꯑꯗꯨꯒꯨꯝꯕꯗꯣ ꯈꯜꯂꯨꯗꯕꯒꯤꯀꯣ
ꯈꯜꯂꯨꯗꯕꯒꯤ ꯍꯧꯖꯤꯛ ꯅꯠꯇ꯭ꯔꯥ ꯃꯤ ꯇꯔꯨꯛ ꯀꯩ ꯍꯤꯟꯖꯥꯡ ꯆꯥꯗꯣꯏꯕ
ꯁꯟ ꯅꯠꯇ꯭ꯔꯒ ꯉꯥꯅꯨ ꯆꯥꯁꯦ ꯍꯥꯏꯔ ꯂꯩ
ꯎꯝ
ꯑꯥꯔꯃꯤ ꯅꯨꯄꯥ ꯁꯨꯇꯤ ꯂꯥꯛꯄ ꯑꯗꯒꯤ
ꯅꯃꯥꯟꯅꯕꯗ ꯇ꯭ꯔꯤꯠ ꯇꯧꯍꯟꯗꯣꯏꯔꯣ
ꯅꯠꯇꯦꯍꯦ ꯍꯣꯏ ꯄꯩꯁꯥꯅꯤ ꯑꯁ ꯃꯥꯅꯁꯨ ꯃꯥ ꯇꯣꯂꯣꯞ ꯀꯩꯅꯣ ꯃꯥ ꯊꯕꯛ ꯍꯦꯛ ꯆꯪꯕꯒ ꯆꯪꯕꯒ ꯁꯨꯇꯤ ꯊꯣꯔꯛꯄ ꯇ꯭ꯔꯤꯠ ꯇꯤꯠ ꯗꯥꯢꯔꯦꯛ ꯉꯥꯛꯇꯅꯦ ꯁꯤꯒꯦ ꯇꯧꯋꯦ ꯑꯗꯨ ꯃꯇꯝꯗꯗꯤꯥ
ꯎꯝ ꯎꯝ ꯎꯝ ꯊꯛꯏꯔꯕ ꯊꯛꯄꯤꯒꯁꯨ ꯌꯥꯎ ꯕ꯭ꯔꯥꯄꯥ ꯎꯝ
ꯃꯥꯒꯤ ꯀꯥꯔꯠꯇꯣ ꯄꯥꯏꯔ ꯂꯥꯛꯑꯅꯤ
ꯎꯝ ꯎꯝ ꯎꯝ ꯈꯪꯉꯕ ꯅꯣꯏꯁꯦ
ꯑ ꯑꯗꯨ ꯃꯇꯝꯗꯗꯤ ꯑꯁ ꯀꯗꯥꯏꯗꯒꯤ ꯕꯣꯜꯁꯨ ꯅꯨꯡꯇꯤꯒꯤ ꯄ꯭ꯔꯦꯛꯇꯤꯁ ꯆꯠꯂꯤꯅꯦ ꯃꯨꯇ꯭ꯔꯤꯛ ꯃꯨꯔ ꯂꯩꯅꯦ ꯑꯩ ꯑꯥꯁ ꯂꯣꯏꯔꯦ ꯑꯗꯨ ꯃꯇꯝꯗꯨꯗꯤ ꯎꯝꯍ ꯁꯤꯒꯦ ꯇꯧꯋꯦ ꯑꯗꯨꯒ ꯍꯧꯖꯤꯛ ꯍꯟꯗꯛ
ꯕꯣꯜꯒꯤꯀꯥ ꯆꯦꯟꯕꯗꯨꯗꯗꯤ ꯆꯥꯛꯈꯥꯎꯒꯥꯗꯤ ꯇꯥꯛꯂꯛꯇ꯭ꯔꯣ ꯄꯨꯛꯀꯗꯤ
ꯆꯥꯛꯏꯅꯤꯅꯦ ꯆꯥꯛꯏꯅꯤꯅꯦ ꯑꯗꯨꯏꯅꯦ ꯇꯠꯂꯦ ꯍꯥꯏꯖꯦ
ꯀꯩꯅꯣ ꯍꯟꯗꯛ ꯃꯥ ꯒꯥꯔꯤ ꯑꯆꯧꯕ ꯂꯩꯕ ꯍꯥꯏꯇꯥꯔꯦ ꯑꯗꯨꯒꯤ ꯀꯣꯏꯕ ꯆꯠꯁꯦ ꯃꯥꯁꯨ ꯇꯤ ꯂꯥꯛꯄꯗ ꯃꯥꯅ ꯖꯅꯋꯥꯔꯤꯗꯩ ꯍꯥꯏꯔꯤꯅꯦꯕ ꯖꯅꯋꯥꯔꯤꯗ ꯒꯥꯔꯤ ꯂꯩ ꯏꯤꯔꯝꯃꯒ ꯃꯥꯁꯦ ꯄꯣꯁꯇꯤꯡ ꯑꯃꯨꯛ ꯆꯠꯈ꯭ꯔꯦꯕ ꯑꯁꯥꯝ ꯔꯥꯏꯐꯜꯅꯦꯕ ꯖꯦꯁꯤꯌꯣꯅꯦꯕ ꯏꯁꯇꯥꯔ ꯑꯃ ꯏꯁꯇꯥꯔ ꯑꯃꯅꯦꯕ ꯑꯗꯨꯒꯤ
ꯎꯝ
ꯁꯤ ꯅꯣꯅꯦꯗ ꯑꯁ ꯍꯥꯏꯗꯤ ꯍꯥꯏꯔꯦ ꯁꯤ ꯆꯤꯡꯗ ꯄꯣꯁꯇꯤꯡ ꯇꯥꯕ
ꯎꯝ
ꯑ ꯃꯥ ꯍꯟꯗꯛ ꯁꯨꯇꯤ ꯑꯃꯨꯛ ꯂꯥꯛꯄ ꯁꯨꯇꯤ ꯂꯥꯛꯄ ꯋꯥꯔꯜ ꯀꯞ ꯌꯦꯡꯅꯤ ꯍꯥꯏꯅ ꯂꯥꯛꯄꯅꯦꯕ ꯑꯗꯨꯗ ꯆꯠꯁꯦꯅ ꯍꯥꯏꯕꯅꯦ ꯖꯅꯋꯥꯔꯤꯗ ꯄ꯭ꯂꯥꯟ ꯇꯧꯕ ꯄꯣꯠꯇꯨꯕꯨ ꯁꯤ ꯂꯣꯏ ꯌꯥꯅꯅꯤ ꯂꯣꯏ ꯌꯥꯅꯅꯤ ꯇꯧꯔꯒ ꯃꯥꯍꯦꯛ ꯂꯥꯛꯄ ꯖꯨꯟ ꯖꯨꯟ ꯂꯥꯁ ꯋꯤꯛ ꯑꯗꯥꯏꯗꯣ ꯆꯠꯂꯁꯦꯅ ꯑꯃꯨꯛ ꯂꯦꯞꯅꯔꯦ ꯌꯥꯅꯗ꯭ꯔꯦ ꯏꯃꯥꯟꯅꯕ ꯃꯄꯥ ꯑꯃ ꯀꯩꯅꯣ ꯗꯥꯏꯂꯦꯁꯤꯁ ꯇꯧꯔ ꯂꯩꯕꯒꯤꯀꯣ ꯑꯗꯨ ꯌꯥꯗꯦ ꯈꯣꯠꯇꯦ ꯑꯃꯨꯛ ꯍꯥꯏꯅꯔꯤ ꯑꯗꯣ ꯁꯦꯀꯦꯟ ꯁꯇꯔꯗꯦꯁꯤꯗ ꯑꯃꯨꯛ ꯍꯥꯏꯅꯔꯦ ꯌꯥꯁ ꯑꯣꯀꯦ ꯑꯗꯨꯗꯤ ꯆꯠꯂꯁꯦꯅ ꯁꯒꯦꯟ ꯁꯤꯁꯇ꯭ꯔꯥꯗꯤ ꯌꯧꯔꯥꯛ ꯑꯒ ꯑꯃꯨꯛ ꯑꯃ ꯑꯃꯨꯛ ꯌꯥꯔꯛꯇ꯭꯭ꯔꯦ ꯑꯗꯨꯒ ꯑꯃ ꯑꯃꯨꯛ ꯍꯟꯗꯛ ꯀꯥꯡ ꯂꯥꯛꯄꯁꯦ ꯑꯃꯨꯛ ꯆꯠꯂꯁꯦ ꯇꯧꯔꯒ ꯑꯅꯤ ꯑꯃꯨꯛ ꯌꯥꯔꯛꯇ꯭ꯔꯦ ꯑꯅꯤ ꯂꯩꯍꯧꯔꯅꯦ ꯅꯍꯥꯟꯈꯩ ꯅꯍꯥꯟꯈꯩ ꯀꯤ ꯅꯍꯥꯟꯈꯩ ꯀꯦꯟꯁꯦꯜ ꯇꯧ ꯇꯧ ꯇꯧꯔ ꯂꯩ ꯇꯧꯔ ꯂꯩꯕ ꯑꯅꯤꯗꯣ ꯑꯃꯨꯛ ꯆꯠꯂꯔꯣꯏ ꯍꯥꯏꯔꯛꯑꯦ ꯅꯥꯍꯥꯟꯅ ꯆꯠꯂꯔꯣꯏ ꯍꯥꯏꯔꯗꯤ ꯐꯥꯗꯧꯕ ꯃꯤ ꯄꯩꯁꯥ ꯃꯨꯠꯂꯀꯥꯟꯗ ꯆꯠꯂꯁꯦ ꯑꯃꯨꯛ ꯍꯥꯢꯔꯛꯑꯦ ꯁꯥꯎꯅꯤꯡꯕꯁꯤꯗꯤ
ꯍꯌꯦꯡꯁꯨ ꯈꯥ ꯇꯧꯔꯥꯅꯤꯅꯦ ꯑꯗꯨ
ꯑ ꯑꯩꯗꯤ ꯌꯥꯗꯦ
ꯅꯪꯗꯤ ꯀꯩꯒꯤꯅꯣ ꯌꯥꯗ꯭ꯔꯤꯁꯤꯅ ꯚꯥꯏ ꯑꯩ ꯇꯧꯗ꯭ꯔꯦ ꯍꯥꯏꯗꯣꯏꯅꯤꯅꯦ ꯁꯦꯁ ꯍꯤ ꯍꯤ ꯍꯤ ꯎꯝ ꯎꯍꯨꯝ ꯎꯍꯨꯝ ꯎꯍꯨꯝ ꯎꯝ
ꯍꯥꯏꯖꯜꯂ ꯂꯣꯏꯔꯦ
ꯎꯝ ꯍꯥꯏ ꯍꯥꯏꯖꯤꯜꯂꯣ ꯍꯥꯏꯖꯤꯜꯂꯣ ꯍꯥꯏꯖꯜꯂꯤꯔꯥ ꯍꯥꯏꯗꯣꯛꯏꯔꯥ ꯑꯃꯗꯤ ꯇꯧꯔꯦꯀꯣ ꯍꯜꯂꯣ
ꯑꯣ ꯇꯥꯏꯌꯦ ꯇꯥꯏꯌꯦ
ꯎꯝ ꯎꯝ ꯎꯝ ꯇꯨꯃꯤꯟ ꯂꯩꯒꯤꯕꯗꯨꯗ ꯅꯪꯗꯣ ꯇꯥꯗ꯭ꯔꯕꯅ
ꯐꯥꯒꯤ ꯇꯧꯕꯅꯦꯗ ꯆꯨꯝꯅꯥ ꯁꯨꯝ ꯉꯥ ꯉꯥ ꯆꯣꯞꯄꯗ ꯃꯆꯤꯟꯖꯥꯛ ꯍꯥꯟꯅ ꯊꯥꯛꯑꯦꯀꯣ
ꯎꯝ
ꯉꯥ ꯐꯥꯕꯗ ꯈꯣꯏꯅ ꯆꯣꯞꯄꯗꯀꯣ ꯈꯣꯏꯅ ꯆꯣꯞꯄꯗ ꯑꯗꯨꯒꯤ ꯏꯁꯇꯦꯖꯇꯣ ꯀꯟꯅ ꯇꯧꯔꯤꯕꯀꯣ ꯑꯗꯨꯅ ꯒ꯭ꯌꯥꯟ ꯈꯔ ꯇꯥꯗꯕ ꯑꯪ ꯒ꯭ꯌꯟ ꯈꯔ ꯇꯥꯗꯕ ꯌꯥꯗꯦꯕ
ꯑꯣ ꯑꯣ ꯑꯣ ꯑꯁ ꯅꯪ ꯑꯗꯨꯒ ꯑꯃꯨꯛꯀ ꯉꯥꯗꯣ ꯍꯦꯟꯅ ꯊꯨꯒꯤꯕꯒ ꯍꯥꯟꯅꯒꯤ ꯐꯤꯕꯝꯗ ꯍꯟꯖꯜꯂꯛꯇꯣꯏꯔꯣ
ꯅꯣꯅꯣ ꯅꯣ ꯍꯟꯕꯗꯤ ꯍꯟꯖꯜꯂꯛꯑꯣꯏꯍꯦ ꯑꯐꯕ ꯔꯣꯝꯗ ꯑꯗꯨꯝ ꯀꯩꯅꯣ ꯇꯧꯗꯣꯏꯅꯦ ꯆꯨꯝꯅꯥ ꯁꯨꯝ ꯐꯥꯒꯤ ꯆꯨꯝꯅ ꯁꯨꯝ ꯐꯥꯒꯤ ꯇꯧꯕꯅꯦꯗ
ꯏꯁ ꯌꯥꯔꯦ ꯈꯪꯉꯦ ꯀꯣꯂꯦꯖ ꯇꯩꯔꯣ ꯀꯥꯏꯗꯩꯅꯣ
ꯑ ꯏꯜꯂꯦꯚꯦꯟ ꯇꯨꯋꯦꯐ ꯄꯨꯜꯂꯛꯑꯦ
ꯎꯝ ꯎꯝ ꯎꯝ ꯅꯃꯥꯟꯅꯕꯤꯅꯤꯅꯦ ꯑꯗꯨꯗꯤ
ꯏꯃꯥꯟꯅꯕꯤꯅꯦ
ꯎꯝ ꯍꯨꯝ ꯍꯨꯝ ꯍꯨꯝ ꯈꯔꯗꯤ ꯋꯥꯔꯅꯤꯀꯣ ꯍꯨꯝ ꯍꯨꯝ ꯍꯨꯝ ꯍꯥꯏꯕꯗꯤ ꯅꯪꯁꯦ ꯀꯅꯥꯅꯣ ꯈꯪꯉ ꯂꯥꯛꯑꯕꯅꯤꯅ ꯑꯥꯗꯒꯤ ꯍ ꯍ ꯍ ꯍꯥ ꯅꯠꯇ꯭ꯔꯒꯅ ꯌꯥꯝꯅ ꯂꯥꯏꯕ ꯑꯃ
ꯑꯗꯨꯏꯅꯤꯅꯦ ꯍꯧꯖꯤꯛ ꯆꯍꯤ ꯀꯌꯥ ꯁꯨꯔꯦ
ꯍꯣꯏ
ꯎꯝ ꯆꯍꯤ ꯃꯔꯤ ꯃꯔꯤ ꯅꯠꯇ‌ꯦ ꯆꯍꯤ ꯃꯉꯥ ꯍꯦꯜꯂꯦ ꯌꯛ ꯇꯣꯏꯟꯇꯤ ꯇꯣ ꯑ ꯅꯥꯏꯟꯇꯤꯟꯗꯒꯤ ꯀꯩꯅꯣ ꯇꯧꯔꯛꯏꯖꯦ ꯍꯧꯖꯤꯛꯐꯥꯎ ꯃꯉꯥ ꯍꯦꯜꯂꯦ ꯑꯩꯅ ꯇꯣꯏꯟꯇꯤ ꯇꯣꯏꯟ ꯋꯥꯟ ꯇꯣꯏꯟꯇꯤ ꯇꯨ ꯇꯣꯏꯟꯇꯤ ꯊ꯭ꯔꯤ ꯇꯣꯏꯟꯇꯤ ꯐꯣꯔ ꯇꯣꯏꯟꯇꯤ ꯐꯥꯏꯚ ꯇꯣꯏꯟꯁꯤꯛꯁ ꯆꯍꯤ ꯇꯔꯦꯠ
ꯎꯝ
ꯇꯔꯦꯠ ꯇꯔꯦꯠꯇꯤ ꯁꯨꯔꯦ ꯇꯤꯟꯅꯔꯛꯄ ꯑꯗꯨꯒ ꯑꯗꯨꯝ ꯀꯩ ꯍꯥꯏꯒꯗ꯭ꯔꯥ ꯑ ꯏꯪꯒꯤꯠꯇꯈꯛ ꯏꯪꯒꯤꯠꯇ ꯈꯪꯅꯁꯦ ꯇꯧꯕꯩꯗꯣ ꯑꯗꯨꯈꯛ